ꯆ ꯀ ꯑ ꯇꯥꯕ꯭ꯔꯣ
ꯇꯥꯏꯌꯦꯦ
ꯀꯩꯗꯧꯔꯤꯒ ꯅꯪꯕꯨ
ꯋꯥꯣꯀꯤꯡ ꯆꯁ ꯔ ꯈꯔ ꯂꯩꯕꯅꯤ
ꯑꯣꯀꯦ
ꯎꯝ
ꯀꯒꯅꯖꯗꯏꯅꯣ
ꯏ ꯊꯟ ꯏ ꯊꯟꯗꯁꯦ ꯔꯈꯂꯅꯦ ꯍꯛꯆꯥꯡ ꯁꯦꯝꯗ꯭ꯔꯗꯤ ꯌꯥꯗ꯭ꯔꯦꯕ
ꯁꯦꯝꯦꯃꯣ ꯁꯦꯃꯣ
ꯊꯒꯁꯦ ꯐꯥꯗꯔ ꯑꯣꯜꯂꯦꯕꯀꯣ ꯑꯗꯨꯒꯤ ꯄꯨꯛ ꯈꯤꯗ ꯊꯣꯛꯍꯜꯂꯦ
ꯃꯇꯝ ꯂꯩꯔꯀꯥꯟꯗ ꯁꯦꯝꯊꯣꯛꯎ
ꯀꯠꯄ ꯇꯪꯕꯀꯣ
ꯇꯥꯏꯒ ꯆꯜꯂꯣꯗ ꯑꯗꯨ ꯅꯅꯤ
ꯑ
ꯑꯇꯣꯞꯄꯒ ꯆꯂꯣ
ꯀꯅꯥ ꯆꯠꯅꯤꯡꯉꯥꯏ ꯍꯥꯏꯔꯒ ꯃꯣꯏ ꯁꯪꯗꯦ ꯁꯪꯗꯦ ꯈꯇ ꯍꯥꯏꯔ ꯂꯩꯅꯦ
ꯍꯝ ꯋꯥꯛꯀꯤꯡ ꯆꯠꯄ ꯅꯨꯡꯉꯥꯏꯔꯝꯃꯅꯤ ꯍꯧꯖꯤꯛ
ꯅꯨꯡ ꯅꯨꯡꯉꯔꯤ ꯅꯨꯡꯉꯥꯏꯅꯤ ꯑꯗꯤ ꯑꯩꯈꯣꯏ ꯃꯅꯥꯛꯇꯁꯨ ꯃꯐꯝ ꯑꯐꯕ ꯑꯃ ꯂꯩꯌꯦꯕ
ꯑꯥ
ꯆ ꯆꯠꯀꯤ ꯇꯧꯅꯦ ꯑꯗꯨꯕꯨ ꯌꯥꯔꯦ ꯇꯁ ꯏꯁꯅ ꯆꯠꯄꯗꯨ ꯇꯟꯕ
ꯅꯊꯟꯗ ꯆꯠꯗꯨꯅ ꯍꯅꯨꯡꯉꯏꯅꯤꯅꯦ ꯍꯦꯅ
ꯃꯤ ꯃꯃꯥꯟꯅꯕꯁꯤꯡꯒ ꯂꯥꯛꯕꯗ ꯑꯩ ꯏꯊꯟꯇ ꯆꯦꯔ ꯂꯩꯔꯗꯤ ꯅꯨꯡꯉꯥꯏꯇꯦꯅꯦ ꯀꯩꯅꯣ
ꯎꯝ
ꯃꯤ ꯀꯣꯄꯜ ꯀꯣꯄꯜ ꯂꯥꯛ ꯏꯊꯟꯗ ꯆꯠꯄꯗꯣ ꯑꯁ ꯇꯜꯂꯦꯕ
ꯑꯣꯄ ꯌꯥꯝ ꯌꯥꯝ ꯆꯠꯅꯕ ꯍꯥꯎꯕ꯭ꯔꯣ ꯑꯗꯨꯗ
ꯑꯁ ꯀꯣꯄꯜ ꯈꯛꯇꯅꯤ ꯅꯥꯏꯟꯇꯤ ꯄꯔꯁꯦꯟ ꯀꯣꯄꯜꯅꯤ
ꯋꯥ ꯑꯗꯨꯗꯤ ꯁꯤꯡꯒꯜꯁꯤꯡꯗꯗꯤ ꯁꯤꯗ ꯂꯥꯛꯑꯣ
ꯀꯣꯅꯥ ꯑꯃꯗ ꯆꯠꯂꯅꯤ ꯒꯣꯄꯥꯜꯅꯤ ꯀ ꯀꯅꯥ ꯑ ꯑꯃꯗ ꯆꯅꯤ ꯀꯣꯄꯥꯅꯤ
ꯁꯤꯗ ꯂꯥꯛꯑꯣ ꯅꯨꯡꯉꯥꯏꯌꯦ ꯁꯤꯗ ꯚ꯭ꯌꯨꯁꯨ ꯅꯨꯡꯉꯥꯏꯌꯦ ꯅꯨꯡꯁꯤꯠꯁꯨ ꯅꯨꯡꯉꯥꯏꯌꯦ ꯆꯠꯄꯁꯨ ꯅꯨꯡꯉꯥꯏꯒꯅꯤ ꯁꯤꯗꯅ ꯍꯦꯟꯅ
ꯂꯥꯛꯅꯤꯡꯉꯦ ꯑꯗꯨ ꯑꯁ ꯈꯪꯗ꯭ꯔꯦꯗ ꯂꯁꯔꯗꯤ ꯈꯜ ꯂꯩꯅꯤ
ꯎꯝ
ꯍꯣꯏ ꯕꯗꯔ ꯑꯃꯁꯨ ꯆꯠꯀꯅꯤꯕ ꯑꯗꯨꯗ ꯆꯠꯁꯤꯔꯥ ꯈꯔ ꯂꯩꯔꯝꯗ
ꯐꯔꯤ ꯂꯩꯗꯤ ꯂꯕ ꯌꯥꯏꯅ ꯃꯇꯝ ꯁꯪꯅꯀꯥꯟꯗ ꯃꯇꯝ ꯁꯪꯗ꯭ꯔꯗꯤ ꯄꯥꯛꯅꯤꯡꯅꯁꯨ ꯄꯥꯏ ꯂꯩꯇꯦ
ꯑꯗꯨꯝ ꯂꯩꯗ ꯑꯦꯚ꯭ꯔꯤꯗꯦꯚ꯭ꯔꯤ ꯂꯩ ꯑꯗꯨꯕꯨ ꯑ ꯈꯪꯗꯦꯗ ꯆꯠꯅꯤꯡꯕꯒꯨꯝ ꯆꯠꯅꯤꯡꯗꯕꯒꯨꯝ
ꯈꯪꯗꯦ ꯑꯗꯨꯗꯤ ꯅꯪ ꯅꯪꯗ ꯈꯨꯠꯇ ꯂꯩꯔꯦꯅꯦ
ꯅꯅꯤꯍꯥꯛꯅꯤꯍꯥ ꯍꯥꯏꯗꯔ ꯆꯠꯅꯤꯡꯕꯒꯤ ꯋꯥꯈꯜ ꯂꯥꯛꯑꯅꯤ ꯑꯗꯨꯒ ꯉꯥꯏꯍ ꯍꯥꯏꯔꯒꯗꯤ ꯑꯃꯨꯛꯀ ꯄꯤꯠꯇꯦꯅꯤ
ꯎꯝ ꯃꯤꯁꯨꯣꯂꯥꯏꯗꯅꯦ ꯍꯧꯖꯤꯛ ꯀꯥꯟ ꯆꯦ ꯈꯣꯟꯗꯁꯨꯀꯣ
ꯀꯅꯥꯁꯨ ꯂꯩꯇ꯭ꯔꯣ
ꯅꯥꯏꯇ ꯊꯕꯛ ꯆꯠꯅꯈꯤꯦ ꯃꯄꯥꯟ ꯆꯠꯄ ꯂꯩꯌꯦꯦ ꯑꯗꯨ ꯑꯇꯩ ꯑꯇꯩꯇꯩ ꯑꯍꯅꯗꯅꯤ ꯑꯍꯥꯟ ꯀꯗ ꯑꯣꯏꯔ
ꯅꯪꯁꯨ ꯑꯍꯟ ꯁꯥꯏꯔꯣ
ꯑꯩꯁꯨ ꯈꯨꯟꯗ ꯈꯨꯟꯗ ꯅꯠꯇꯦ
ꯆ
ꯈꯨꯟꯒ ꯅꯛꯅꯕꯗꯣ
ꯑꯣ
ꯐꯉꯦꯗꯅ
ꯑ ꯈꯪꯉꯦ ꯈꯪꯉꯦ
ꯑꯗꯨꯗꯂꯑꯦ
ꯀꯅꯥꯅꯥ ꯂꯩꯔꯤꯕ ꯅ ꯏ ꯅꯝ ꯄꯥꯔꯣ
ꯅꯇ ꯃꯤ ꯑꯃ ꯂꯧꯕ ꯃꯤ ꯑꯃ ꯂꯧꯔ ꯑꯉꯥꯡ ꯂꯧꯕ ꯑꯉꯥꯡ ꯂꯧꯔꯒꯅꯦꯅ
ꯑꯆꯥ ꯑꯆꯥꯦ ꯑꯣꯦ ꯈꯨꯟꯗꯗꯤ ꯆꯠꯇ꯭ꯔꯣ
ꯆꯠꯕꯨꯗꯤ ꯆꯠꯂ ꯈꯣꯟꯗꯁꯨ ꯃꯔꯛꯇ ꯄ꯭ꯔꯣꯒꯥ꯭ꯔꯥꯝ ꯂꯩꯔꯅꯤꯀꯣ
ꯎꯝ ꯏ ꯅꯗꯤ ꯄꯣꯒ꯭ꯔꯝ ꯂꯩꯇ꯭ꯔꯣꯕꯣ
ꯄ꯭ꯔꯣꯒ꯭ꯔꯥꯝ ꯃꯆꯥ ꯃꯆꯥ ꯁꯟꯗꯦꯒꯨꯝꯕꯗ ꯐꯥꯗꯔꯁ ꯗꯦꯒꯨꯝꯕ ꯑꯗꯨꯒꯨꯝꯕꯗꯤ ꯆꯠꯂꯦ ꯃꯔꯛ ꯃꯔꯛꯇ
ꯑꯥ ꯐꯁ ꯈꯪꯗꯦꯗ ꯂꯥꯛꯄꯨꯗꯤ ꯂꯥꯛꯅꯤꯡ ꯂꯥꯛꯅꯤꯡꯕ ꯑꯗꯨ ꯑꯃꯨꯛꯀ ꯏꯃꯥꯟꯅꯕ ꯂꯩꯇ꯭ꯔꯗꯤꯀꯣ ꯃ ꯇꯥꯟ
ꯎꯝ
ꯅꯍꯥꯟꯁꯨ ꯃꯣꯏ ꯀ꯭ꯔꯣꯁꯦꯠ ꯂꯩꯗꯅ
ꯎꯝ
ꯀ꯭ꯔꯣꯁꯦꯗ ꯂꯥ ꯂꯥꯎꯔꯝꯃꯤ ꯅꯨꯃꯤꯠ ꯑꯅꯤ
ꯑꯣ ꯑꯁꯥ ꯆꯠꯂꯦ ꯗꯨꯝ
ꯑꯗꯨ ꯑꯁ ꯃꯤ ꯂꯩꯇꯝꯅꯤꯅ ꯑꯗꯨꯝ ꯌꯧꯔ ꯑꯗꯨꯝ ꯅꯨꯃꯤꯠ ꯑꯅꯤ ꯂꯩꯔꯒ ꯀꯨꯝꯃꯦꯗ
ꯎꯝ
ꯕꯤꯠꯀ ꯑꯝꯐꯥꯎ ꯂꯩꯇꯦ
ꯅꯪꯗꯤ ꯑꯗꯨꯗ ꯑꯗꯨꯝ ꯂꯩꯒꯦꯔꯣ
ꯍꯣꯏ ꯑꯗꯨ ꯑꯗꯨꯝ ꯂꯏꯒꯅꯤ ꯁꯤꯒꯨꯝ ꯁꯤꯗꯤ
ꯐꯌꯦ ꯀꯩꯅꯣ ꯀꯥ ꯑꯃꯨꯛꯀ ꯆꯤꯛꯄ ꯍꯧꯔꯦ
ꯀꯥꯡ ꯆꯤꯞꯄ ꯍꯧꯔꯦ ꯗꯤꯡꯒꯤ ꯅꯥꯔꯔꯤꯅꯤꯀꯣ
ꯈꯪꯗꯔꯦꯗ ꯗꯦꯡꯒꯤ ꯅꯥꯁꯨꯣꯏꯗ꯭ꯔꯤ ꯀꯣꯜ ꯇꯧꯔꯤꯉꯗꯦ
ꯑꯁꯗꯤ ꯅ ꯍꯥꯥꯟ ꯗꯤꯡꯒꯤ ꯅꯥꯔꯝꯕꯅꯤ ꯀꯩꯅꯣ
ꯇꯤꯡꯒꯤꯗꯤ ꯊꯥꯏꯅ ꯊꯥꯎꯖꯟ ꯇ꯭ꯋꯦꯟꯇꯤ ꯐꯣꯔꯗ ꯅꯥꯔꯝꯃꯤ ꯁꯦꯔꯦꯁ ꯐꯖꯅ ꯇꯧꯔꯝꯃꯤ ꯍꯞꯇꯥ ꯑꯅꯤꯌꯦ ꯑꯕ
ꯑꯁ ꯌꯥꯝ ꯑꯩꯁꯨ ꯑꯗꯨꯅꯤ
ꯇꯋꯦꯜ ꯀꯥꯔꯤ ꯉꯩꯏ ꯗ
ꯎꯝ
ꯑꯗꯨꯗꯒꯤꯗꯤ ꯅꯥꯗ꯭ꯔꯦꯗ ꯑꯗꯨꯝ
ꯗꯤꯡꯒꯤ ꯅꯥꯕꯗꯨ ꯅꯨꯡꯉꯥꯏꯕ꯭ꯔꯥ
ꯀꯔꯥꯏ ꯅꯨꯡꯉꯥꯏꯒꯗꯔ꯭ ꯋꯥ ꯑꯁ ꯀꯣꯛ ꯆꯤꯛꯦ ꯐꯤꯚꯔ ꯂꯧꯔꯦ ꯑꯁ ꯅꯨꯡꯉꯥꯏꯇꯦ
ꯎꯝ
ꯅꯪꯅꯤꯅꯥ ꯅꯥꯕ꯭ꯔꯣ ꯅꯥꯔꯨꯔꯣ ꯗꯨꯒꯣ ꯗꯤꯡꯒꯤ
ꯑ ꯅꯥꯌꯦꯟ ꯅꯍꯥꯟꯅ ꯋꯥꯁꯌꯥꯔꯗꯣ
ꯎꯝ
ꯑꯁ ꯅꯥꯕꯗꯨꯗꯤ ꯑꯩꯗꯤ ꯍꯦꯛ ꯅꯥꯕꯒ ꯆꯦꯛꯑꯞ ꯆꯟꯕꯒꯤꯀꯣ ꯑꯗꯨ ꯍꯤꯗꯥꯛ ꯆꯥꯏ ꯑꯗꯨꯝ ꯀꯩꯅꯣ ꯀꯥꯞꯅꯤꯡꯉꯥꯏ ꯑꯗꯨꯝ ꯀꯥꯞꯕ ꯑꯗꯨꯝ ꯇꯧꯋꯦ ꯑꯗꯨꯒꯤ ꯑꯗꯨꯕꯨꯗꯤ ꯐꯔꯦꯕ ꯑꯗꯣ ꯑꯈꯣꯏꯒꯤ ꯀꯩ ꯍꯥꯏꯇꯥꯔꯦ ꯎꯝ ꯏꯅꯔꯖꯤ ꯂꯩꯇꯕꯜ
ꯑꯣ
ꯏꯅꯔꯖꯤ ꯁꯨꯝ ꯁꯨꯡꯂꯩ ꯂꯩꯇꯦꯗꯅ ꯑꯗꯨ ꯏꯅꯔꯖꯤ ꯂꯩꯇꯕꯅ ꯍꯞ ꯇꯥ ꯑꯅꯤ ꯑꯍꯨꯝꯒꯨꯝꯕꯗꯤ ꯇꯨꯝꯃꯦꯗ ꯐꯃꯨꯡꯗ ꯑꯗꯨꯝ
ꯑꯩꯁꯨꯅꯤꯅꯦ ꯁ꯭ꯀꯨꯜꯒ ꯆꯠꯇ꯭ꯔꯦ ꯍꯞꯇꯥ ꯑꯅꯤ ꯂꯤꯞ ꯂꯧꯔꯒ ꯑꯃꯨꯛ ꯁ꯭ꯀꯨꯜ ꯌꯧꯔꯛꯄꯗ ꯄ꯭ꯔꯤꯟꯁꯤꯄꯥꯜꯅ ꯄ꯭ꯔꯤꯟꯁꯤꯄꯥꯜꯅ ꯑꯁ ꯍꯥꯏꯕꯗꯨꯗꯤ ꯀꯣ ꯀꯩ ꯗꯦꯡꯒꯤꯅꯥꯕꯎ ꯇ ꯑꯅꯤ ꯍꯨꯝ ꯅꯥꯕꯔꯣ ꯍꯥꯏꯔ
ꯎꯝ ꯎꯝ ꯈꯪꯗꯕꯁꯤꯡꯗꯤ ꯑꯁ ꯀꯩꯅꯣ
ꯎꯝ
ꯈꯪꯗꯕꯁꯤꯡꯗꯤ ꯍꯥꯏꯕꯅꯦ ꯈꯣꯏꯅꯤ ꯀꯟꯕꯅꯤ ꯎꯝ
ꯐꯔ ꯑꯅꯦ ꯗꯒꯦꯁꯨꯕꯁ
ꯎꯝ
ꯑꯩ ꯗꯦꯡꯒꯤ ꯅꯥꯕꯗꯤ ꯍꯤꯗꯥꯛꯀꯨꯝꯕꯗꯤ ꯀꯩꯁꯨ ꯇꯧꯋꯦꯗ ꯑꯗꯨꯝ ꯀꯩꯅꯣ ꯌꯨꯝꯗ ꯔꯦꯁ ꯇꯧꯋꯦ ꯏꯗ ꯍꯤꯗꯥꯛꯄꯨꯗꯤꯤ ꯑꯗꯨꯝ ꯀꯩꯅꯣ ꯌꯨꯝꯗꯅ ꯂꯩꯕ ꯀꯩ ꯀꯩꯅꯣ ꯆꯥꯔꯦ ꯑꯗꯨꯒ
ꯑꯁ
ꯑꯗꯨꯝ ꯏꯁꯤꯡ ꯐꯖꯪ ꯊꯛꯑꯦ ꯂꯨꯝꯕꯨ ꯂꯨꯝꯕꯨ
ꯀ ꯀꯣꯀꯣ ꯀꯣꯀꯣꯅꯠꯒꯤ ꯃꯍꯗ
ꯑꯣ ꯑꯗꯨꯁꯨ ꯐ ꯇꯦ
ꯐꯖ ꯇꯥꯏ ꯑꯗꯨ ꯑꯩ ꯇꯜꯂꯦꯗꯤ ꯑꯗꯨ
ꯇꯨ ꯀ ꯆꯁꯨ ꯑꯁ ꯃꯟꯕ
ꯑꯗꯨ ꯈꯗ ꯑꯩꯗꯤ ꯄꯃ ꯀꯅꯦꯠꯒꯤꯗꯣ ꯐꯜꯂꯤ
ꯑꯊ ꯑꯜ ꯑꯣꯏꯗꯤ ꯑꯨꯛ ꯑꯛ ꯄꯨꯔꯥꯅꯤ ꯑꯃꯜ ꯑꯣꯏ ꯑꯃꯛ ꯄꯨꯔꯥꯅꯤ ꯑꯁ
ꯅꯥꯔꯀꯥꯟꯅ ꯃꯍꯥꯎꯗꯣ ꯅꯨꯡꯉꯥꯏ ꯊꯛꯄ ꯅꯨꯡꯉꯥꯏꯗꯦꯕ
ꯎꯝ ꯉꯁꯨ ꯑ ꯁꯛꯂꯩ ꯂꯩꯇꯦ ꯏꯆꯝ ꯆꯝ
ꯑꯗꯨ ꯄꯥꯅ ꯍꯥꯒꯠꯆꯕ
ꯎ ꯑꯁ ꯐꯖꯅ ꯇꯧꯋꯦ ꯔꯦꯁꯦꯁꯀꯨꯝꯕ ꯐꯖꯅ ꯂꯥꯛꯑꯦ ꯍꯛꯆꯥꯡ ꯄꯨꯔꯥ ꯉꯥꯡꯉꯤꯅꯤ
ꯍꯥꯏꯗꯤ ꯈꯔ ꯈꯔ ꯐꯔꯀꯥꯟꯗ ꯑꯁ ꯊꯛꯒ ꯆꯠꯂꯗ ꯕ꯭ꯂꯦꯟꯀꯦꯠꯒ ꯍꯥꯞꯄ ꯌꯥꯗꯅꯦ ꯑꯣ ꯆꯕ ꯑꯗꯨꯅ
ꯑꯩꯒꯤ ꯀꯩꯅꯣꯗꯗꯤ ꯄꯨꯛꯀꯨꯝꯕꯗꯗꯤ ꯀꯩꯁꯨ ꯇꯧꯔꯦꯕ ꯈꯣꯡ ꯈꯣꯡ ꯈꯣꯡ ꯀꯩꯅꯣ ꯃꯈꯥ ꯋꯥꯏꯗ ꯄꯨꯂꯞ ꯀꯩꯅꯣ ꯔꯤꯡ ꯋꯥꯝ ꯊꯣꯛꯄꯒꯨꯝꯕ ꯇꯧꯋꯦ ꯇꯧꯏꯅꯦꯅꯦ ꯑꯁ
ꯃꯥꯒꯤ ꯇꯣꯉꯥꯟ ꯇꯣꯉꯥꯟꯕ ꯃꯥꯜꯂꯤꯗ ꯃꯥ ꯍꯥꯀꯠꯆꯕ ꯑꯗꯣ ꯃꯤ ꯃꯤꯒꯤ ꯇꯣꯉꯥꯟ ꯇꯣꯉꯥꯟꯕ ꯃꯥꯜꯂꯦ ꯍꯥꯒꯠꯆꯕꯅꯦ
ꯎꯝ ꯑꯩꯗꯤ ꯔꯤꯡꯋꯥꯡꯒꯤ ꯇꯥꯏꯞꯇ ꯊꯂꯛꯄꯀꯣ
ꯎꯝ ꯎꯝ
ꯔꯤꯡꯋꯥꯝꯗꯤ ꯅꯠꯇꯦꯕ ꯑꯗꯨꯕꯨ ꯑꯗꯨꯒꯤ ꯏꯁꯇꯥꯏꯜꯗ ꯊꯣꯛꯂꯛꯄ
ꯑꯣ ꯍꯋꯥꯝꯒꯤ ꯃꯒꯣꯟꯗ
ꯑꯥ
ꯉꯝꯕꯤꯗꯔꯣ
ꯎꯝ ꯃꯅꯨꯡꯗ ꯆꯪꯉꯗꯤ ꯌꯥꯝ ꯂꯥꯡꯉꯦꯕ ꯑꯗꯨꯒꯤ ꯈꯤꯇꯪ ꯐꯔꯕꯅꯤꯅ ꯑꯁꯤꯗ
ꯅꯨꯡꯉꯥꯏ ꯅꯨꯡꯉꯥꯏꯅ ꯂꯩ ꯑ ꯅꯉ ꯑꯩꯅ ꯀꯥꯏꯅ ꯂꯩꯥꯏ ꯊꯣꯅꯤ ꯀꯥꯏꯩꯅꯣ
ꯇꯥꯏ ꯇ ꯑꯣꯏꯅꯤ ꯀꯥꯟ ꯊ ꯇ꯭ꯔꯣꯅꯦ
ꯁꯒꯗꯦꯗ ꯁꯤꯗꯗꯤ ꯃꯣꯠꯕꯒꯤꯔꯣ ꯅꯣꯏꯗꯔꯣ ꯅꯣꯏꯗ
ꯑꯣ ꯎꯝ ꯅꯠꯇꯦꯗ ꯀꯥꯡ ꯑꯗꯨꯝ ꯌꯥꯝꯃꯦꯗ ꯁꯤꯗꯗꯤ ꯑꯗꯨ ꯑꯦꯐꯕꯤꯤ ꯑꯦ ꯀꯌꯥꯩꯅꯣ ꯑꯍꯨꯝ ꯃꯔꯤꯔꯛꯇꯤ ꯑꯗꯨꯝ ꯎ ꯀꯥꯟꯒꯤ ꯀꯩꯅꯣ ꯀꯩꯅꯣ ꯏꯗ ꯑꯃ ꯑꯃ ꯂꯩꯗꯦꯅ
ꯑꯥ
ꯑꯦꯚ꯭ꯔꯤ ꯊ꯭ꯔꯤ ꯃꯟ ꯑꯗꯨꯝ ꯀꯥꯞꯄꯦꯗ
ꯎꯝ
ꯃꯟꯕꯒꯦ
ꯎꯝ ꯎꯝ ꯍꯧꯖꯤ ꯍꯧꯖꯤ ꯀ ꯂꯏꯗꯦꯒ ꯈꯔ ꯃꯝꯔꯀꯥꯟꯗ ꯋꯤꯟꯗꯣꯒꯨꯝꯕ ꯍꯥꯜꯂꯗꯤ ꯑꯗꯨꯝ ꯆꯪꯉꯦ ꯃꯔꯛ ꯃꯔꯛꯇꯗꯤ
ꯗꯣ ꯐꯗꯅꯤ ꯆꯪꯅꯤꯗ
ꯅꯣꯏ ꯑꯗꯨꯗ ꯂꯩꯔꯗꯤ ꯃꯤ ꯀꯌꯥꯝ ꯂꯩꯒꯦ
ꯁꯤꯗꯗꯤ ꯃꯤ ꯃꯔꯤ ꯂꯩꯌꯦ
ꯃꯔꯤ ꯐꯔꯦ ꯀꯥꯏꯅꯣ ꯍꯪ ꯉ ꯇꯔꯣ ꯅꯣꯏꯣꯏꯜꯂꯤꯒꯔꯣ
ꯅ ꯑꯗꯨꯗ
ꯑꯆꯥ